ꯇꯥꯔꯦ ꯇꯥꯔꯦ
ꯑ
ꯆꯔꯦ ꯆꯥꯔꯕꯣ
ꯊꯦꯜ ꯆꯥꯕꯤꯔꯕ ꯆꯔꯦ ꯆꯔꯦ
ꯆꯝꯐꯨꯠ ꯍꯋꯥꯏ ꯑꯃ ꯊꯣꯡꯉꯦ ꯌꯦꯔꯨꯝ ꯝ ꯉꯧꯔꯦ ꯆꯝꯐꯨꯠ ꯍꯥꯋꯥꯏ ꯑꯃ ꯊꯣꯡꯉꯦ ꯌꯦꯔꯨꯝ ꯌꯦꯔꯨꯝ ꯉꯧꯔꯦ ꯑꯗꯨꯒ ꯃꯣꯔꯣꯛ ꯃꯦꯠꯄꯒ ꯆꯥꯔꯦ ꯀꯩ ꯆꯥꯔꯒꯦ ꯅꯪꯗꯤ
ꯑꯣ ꯑꯩꯁꯨ ꯆꯥꯇꯣꯛꯄꯗ ꯉꯥꯏꯔꯤ ꯍꯧꯖꯤꯛ ꯁꯨꯏꯕꯨꯝ ꯏꯔꯣꯜꯂꯦ ꯉꯥꯃꯨ ꯑꯃ ꯉꯧꯔꯦ ꯑꯗꯒꯤ ꯀꯣꯠꯅꯕ ꯈꯔꯒ ꯌꯥꯝ ꯍꯥꯎꯈ꯭ꯔꯦ ꯉꯁꯤꯗꯤ
ꯍꯥꯎꯅꯥ ꯆꯥꯔꯝꯗꯣ ꯃꯥꯂꯦ ꯊꯕꯛ ꯆꯠꯇ꯭ꯔꯕꯣ ꯀꯃꯥꯏꯅ ꯇꯧꯒꯦ
ꯊꯕꯛꯁꯦ ꯆꯠꯂꯦ ꯑꯗꯨꯝ ꯅꯨꯡꯇꯤꯒꯤ ꯑꯌꯨꯛꯇ ꯉꯁꯥꯏ ꯆꯠꯂꯨꯔꯦ ꯑꯗꯨꯒ ꯍꯜꯂꯛꯑꯒ ꯎꯝ ꯁꯤꯗ ꯊꯕꯛ ꯈꯔ ꯇꯧꯔꯦ ꯑꯗꯨꯃꯥꯏꯅ ꯇꯧꯋꯦ ꯅꯪꯗꯤ ꯀꯃꯥꯏꯅ ꯇꯧꯔꯤꯒꯦ ꯂꯥꯏꯔꯤꯛ ꯄꯥꯕ ꯆꯠ ꯑ꯭ꯔꯣ ꯀꯃꯥꯏꯅ ꯇꯧꯒꯦ ꯍꯧꯖꯤꯛꯀꯥꯟ
ꯑꯗꯨꯖꯤꯛꯀꯥꯟꯗꯣ ꯏꯝꯐꯥꯜ ꯀꯥꯕꯤ ꯁꯥꯟꯅꯔꯤꯌꯦ ꯉꯁꯥꯏꯁꯨ ꯏꯝꯐꯥꯜ ꯀꯥꯔꯨꯏꯌꯦ ꯍꯜꯂꯛ! ¡! ꯟ ꯑꯦ ꯄꯨꯡ ꯊꯦꯡꯉꯦ ꯑꯍꯨꯝ ꯃꯈꯥꯏ ꯃꯔꯤ ꯇꯥꯔꯑꯦ ꯑꯗꯨꯒ ꯑꯃꯨꯛ ꯍꯜꯂꯛꯑꯦ ꯍꯜꯂꯛꯒ ꯑꯃꯨꯛ ꯋꯀꯤꯡ ꯆꯠꯂꯨꯔꯦ ꯀꯤꯡ ꯆꯠꯂꯒ ꯍꯜꯂꯛꯑꯦ ꯆꯥꯛ ꯆꯥꯔꯦ ꯋꯥꯋꯀꯤꯡ ꯆꯠꯂꯤ
ꯁꯥꯏꯀꯜ ꯊꯧꯔꯔꯤꯔꯥ ꯅꯠꯇ꯭ꯔꯒ ꯆꯠꯄ ꯆꯠꯂꯨꯔꯥ ꯀꯃꯥꯏꯅ ꯇꯧꯒꯦ ꯅꯪꯒꯤꯗ
ꯈꯧꯉ ꯆꯠꯂꯨꯅꯦ ꯁꯣꯝꯁꯦ ꯀꯩ ꯂꯗꯣꯏꯩꯅꯣ
ꯂꯝ ꯄꯟꯕ ꯌꯥꯗꯦ ꯍꯥꯏꯕ ꯅꯪꯕꯣ ꯂꯝ ꯄꯗꯅꯣ
ꯃꯔꯣꯏ ꯌꯥꯝ ꯅꯧꯕ ꯑꯗꯨꯒꯤ ꯑꯩꯗꯤ ꯁꯨꯝ ꯃꯊꯠ ꯂꯩꯀꯥꯏꯔꯣꯝꯒꯤ ꯃꯥꯟꯕ
ꯂꯣꯟ ꯂꯧꯕꯁꯤꯅ ꯄꯩꯁꯥ ꯌꯥꯝ ꯐꯪꯉꯦꯌꯦ ꯏꯁꯅꯦꯍꯥꯗꯨ ꯂꯣꯟ ꯅꯧꯔꯛꯇ꯭ꯔꯣ ꯏꯃꯥ ꯃꯤꯡ ꯄꯟꯒꯅꯣ ꯍꯥꯏꯕꯅꯦ ꯀꯥꯎꯔꯦ
ꯄꯜꯂꯦ ꯑꯦ ꯅꯧꯔꯦ ꯅꯧꯋꯦ ꯃꯥꯏ ꯂꯣꯟ ꯅꯧꯔꯦ ꯌꯥꯝ ꯁꯥꯟꯅꯔꯛꯑꯦ
ꯎꯝ ꯂꯣꯟꯅ ꯑꯣꯔꯒ ꯁꯥꯟꯅꯕꯅꯦ ꯃꯥꯗꯤ ꯌꯥꯝꯅ
ꯍ ꯑꯩꯁꯨ ꯂꯣꯟꯅꯧꯔꯛ ꯁꯥꯟꯅꯕ ꯍꯥꯏꯇꯥꯔꯦ ꯑꯥ ꯈꯨꯃꯟ ꯐꯧꯠ ꯈꯨꯃꯟ ꯌꯧꯒꯦ ꯇꯧꯔꯦ ꯌꯧꯗꯤ ꯌꯧ ꯐꯥꯠꯇ꯭ꯔꯦ ꯑꯗꯣ ꯑꯗꯨꯝ ꯍꯜꯂꯛꯑꯦ
ꯈꯨꯃꯟ ꯍꯥꯏꯁꯦ ꯀꯗꯥꯏꯗ ꯂꯩꯕꯅꯣ ꯀꯥꯎꯈ꯭ꯔ
ꯑꯃ ꯆꯪꯐꯝ ꯂꯩꯕ ꯀꯩꯅꯣ ꯍꯩ ꯑꯃ ꯊꯥꯕ ꯃꯐꯝꯗꯣ
ꯑꯣ ꯍꯣ ꯍꯣ ꯀꯔ ꯀ ꯆꯠꯂꯨꯏꯅꯣ ꯑꯗꯨꯗꯤ
ꯅꯨꯡꯇꯤꯒꯤ ꯆꯠꯄꯗ ꯅꯠꯇꯦꯗ ꯅꯨꯡꯇꯤꯒꯤ ꯑꯩ ꯒꯤ ꯆꯠꯃꯤꯟꯅꯅꯕ ꯃꯤ ꯑꯃ ꯂꯩꯗꯨꯗꯤ ꯅꯣꯡꯃ ꯂꯩꯕꯗꯣ
ꯅꯨꯡꯗꯣ ꯑꯩꯉꯣꯟꯗꯁꯨ ꯐꯣꯟ ꯇꯧꯔꯛꯇꯕ ꯑꯗꯨꯒ
ꯀꯩꯅꯣ ꯉꯁꯥꯏ ꯅꯪ ꯉꯁꯥꯏ ꯉꯁꯥꯏ ꯥꯏ ꯆꯠꯄ ꯀꯥꯟꯗꯅꯦ ꯅꯪꯉꯣꯟꯗ ꯐꯣꯟ ꯇꯧꯔꯛꯑꯒ ꯋꯥꯔꯤꯏꯁꯟꯅꯛꯏꯗꯨ ꯀꯩꯅꯣꯅꯦ ꯅꯪ ꯄꯨꯡ ꯇꯔꯨꯛꯛꯇ ꯑꯉꯥꯡꯒꯤ ꯑꯉꯥꯡ ꯂꯧꯕ ꯆꯠꯀꯅꯤ ꯍꯥꯏꯗꯨꯗꯤ ꯑꯗꯨꯝ ꯑꯗꯨꯒꯤ ꯍꯧꯗꯕꯅꯤꯗ
ꯑꯗꯣ ꯑꯩꯅ ꯁꯨꯃꯥꯏ ꯀꯩꯅꯣ ꯇꯧꯗ ꯊꯕꯛ ꯆꯠꯇ꯭ꯔꯒꯗꯤ ꯋꯥꯛꯀꯤꯡ ꯆꯠꯁꯦ ꯈꯣꯠꯁꯦ ꯍꯥꯏꯔꯦ ꯑꯗꯨꯒ ꯃꯥꯅ ꯃꯇꯨꯡꯗ
ꯊꯕꯛ ꯆꯠꯂꯦ ꯊꯕꯛ ꯆꯠꯂꯦ ꯊꯕꯛ ꯆꯠꯂꯦ ꯃꯥ ꯊꯕꯛ ꯍꯜꯂꯛꯑꯒ ꯄꯨꯡ ꯃꯉꯥ ꯃꯈꯥꯏꯗ ꯆꯠꯄꯅꯦ
ꯑꯗꯨ ꯑꯣꯏꯔꯁꯨ ꯍꯥꯏꯔꯛꯄ ꯌꯥꯏꯗꯅ ꯑꯩ ꯅꯍꯥꯟꯗ ꯍꯥꯏꯔꯝꯃꯤꯅꯦ ꯋꯥꯛꯀꯤꯡ ꯆꯧꯁꯦ ꯈꯣꯠꯁꯦꯅ ꯑꯗꯨꯒ ꯅꯣꯏꯅꯤ ꯈꯛꯇꯪ ꯆꯠꯄ
ꯎ ꯄꯨꯝꯅꯃꯛ ꯑꯩꯉꯣꯟꯗ ꯇꯥꯏꯅꯧ ꯑꯩꯒꯤ ꯏꯔꯥꯡꯅꯦ
ꯅꯪꯒꯤꯔꯥꯜꯅꯦ ꯐꯠꯇꯕ ꯍꯥꯏꯁꯦ ꯑꯦ ꯑꯃꯗꯨꯁꯨ ꯍꯥꯏꯈꯤꯕꯅꯤ ꯈꯤꯇꯪ ꯅꯤꯡꯁꯤꯡꯕꯤꯒꯦꯒꯥꯏ ꯈꯥꯟꯗꯦ ꯍꯥꯏꯕ ꯅ
ꯅꯪꯗꯤ ꯄꯨꯡ ꯇꯔꯨꯛ ꯇꯥꯔꯗꯤ ꯑꯗꯨꯝ ꯑꯉꯥꯡ ꯂꯧꯕ ꯑꯩꯈꯣꯏ ꯆꯔꯤꯗ ꯄꯨꯡ ꯃꯉꯥ ꯃꯈꯥꯏ ꯇꯥꯔꯦ ꯀꯒꯤ ꯊꯦꯡꯉꯕ ꯑꯉꯥꯡ ꯂꯧꯕ ꯃꯇꯝ ꯇꯥꯏꯃꯤꯡ ꯑꯣꯏꯔ
ꯀꯩꯗ ꯆꯠꯂꯤꯕ ꯈꯣꯡꯅ ꯆꯠꯂꯨꯔꯥ ꯅꯠꯇ꯭ꯔꯒꯅ ꯁꯥꯏꯀꯜꯗ ꯆꯂꯔ
ꯈꯣꯡꯅ ꯆꯠꯇ꯭ꯔꯗꯤ ꯀꯩꯅꯣꯅꯦ
ꯄꯨꯡ ꯀꯌꯥꯗ ꯍꯜꯂꯛꯏꯅꯣ ꯕꯥ
ꯇꯔꯨꯛ ꯃꯈꯥꯏ ꯇꯥꯔꯦ ꯇꯔꯨꯛ ꯃꯈꯥꯏ ꯇꯔꯦꯠ ꯇꯥꯒꯦ ꯇꯧꯔꯦ
ꯑꯣ ꯑꯩꯁꯦ ꯑꯗꯣꯝꯗ ꯑꯗꯨꯝ ꯆꯠꯅꯤꯡꯕꯅꯦ ꯅꯗꯒꯌꯥ ꯅꯣꯏ ꯍꯥꯟ ꯆꯠꯊꯣꯛ ꯂꯩꯔꯝꯃꯦ
ꯑꯌꯨꯛ ꯑꯌꯨꯛ ꯂꯥꯎꯅ ꯄꯨꯡ ꯇꯔꯨꯛ ꯇꯔꯨꯛꯇ ꯆꯠꯁꯤꯅ ꯆꯤꯡ ꯀꯥꯕꯒꯤ ꯀꯩ ꯌꯦꯡꯁꯤ ꯍꯥꯏꯔꯅꯤ ꯊꯕꯛꯏ ꯍꯥꯏꯖꯠꯇꯧꯨꯔꯗꯤ
ꯑꯩ ꯊꯕꯛ ꯆꯠꯇ꯭ꯔꯕꯨꯗꯤ ꯐꯕ ꯊꯕꯛꯇꯨ ꯆꯠꯂꯝꯃꯤꯅ ꯄꯨꯡꯗꯣ ꯑꯩꯗꯤ ꯟꯇ ꯀꯥꯗ ꯌꯥꯗꯦ ꯃꯥ ꯀꯥꯔꯁꯨ ꯃꯉꯥꯃꯨꯛꯇ ꯀꯥꯔꯒ ꯆꯠꯄꯗꯤ ꯄꯨꯡ ꯇꯔꯦꯠ ꯑꯗꯨꯋꯥꯏꯗ ꯆꯠꯄꯅꯤꯅꯀꯣ ꯊꯤꯡꯕ ꯌꯥꯔꯣꯏꯗꯕ
ꯐꯔꯦ ꯐꯔꯦ ꯇ ꯅ ꯇꯦꯄ꯭ꯔꯝꯥꯏꯟ ꯇ ꯦ
ꯊꯕꯛꯁꯦ ꯅꯨꯃꯤꯠ ꯈꯨꯗꯤꯡ ꯆꯠꯂꯦ ꯑꯗꯣ ꯍꯌꯦꯡ ꯍꯥꯟꯅꯗꯤ ꯅꯨꯃꯤꯠ ꯍꯞꯇꯥ ꯑꯃꯗ ꯅꯨꯃꯤꯠ ꯇꯔꯨꯛꯅꯤ ꯆꯠꯄꯗꯣ ꯍꯟꯗꯛꯇꯤ ꯃꯉꯥꯅꯤ ꯈꯛꯇꯪ ꯆꯠꯂꯅꯦꯕ ꯃꯉꯥꯅꯤ ꯃꯉꯥꯅꯤ ꯑꯗꯨꯝ ꯆꯠꯂꯅꯤ
ꯎꯝ ꯐꯔꯅꯦ ꯑꯗꯨꯗꯤ ꯀꯣꯝꯕ ꯍꯥꯏꯗꯣ ꯑꯣꯏꯔꯦ ꯅꯉꯣꯟꯗ
ꯀꯣꯝꯕ ꯍꯥꯏꯗꯣ ꯑꯣꯏꯔꯦ ꯑꯩꯉꯣꯟꯗ
ꯑꯗꯨꯗ ꯊꯧꯕꯥꯜꯗꯩ ꯑꯃꯁꯨ ꯍꯥꯏꯔꯛꯑꯦ ꯂꯝ ꯃꯃꯤꯡ ꯄꯟꯈ꯭ꯔꯦ ꯑꯗꯨꯝ ꯑꯗꯣ ꯀ꯭ꯂꯥꯁꯁꯦ ꯀꯃꯥꯏꯅ ꯇꯧꯗꯣꯏꯅꯣ ꯈꯪꯗꯦ ꯑꯩꯁꯦꯠ ꯆꯠꯁꯤꯔꯦ ꯆꯠꯈꯁꯤꯔꯦ ꯄꯨꯡ ꯇꯔꯨꯛ ꯃꯈꯥꯏ ꯄꯨꯡ ꯇꯔꯨꯛ ꯃꯈꯥꯏꯗꯒꯤꯅꯦꯕꯀꯣ ꯑꯌꯨꯛꯇ ꯑꯌꯨꯛ ꯈꯛꯇꯪ ꯃꯣꯏꯅ ꯑꯌꯨꯛ ꯈꯛꯇꯪ ꯍꯥꯏꯔꯛꯄ
ꯎꯝ
ꯑꯗꯨꯒꯤ
ꯃꯥꯡꯍꯟꯕꯗꯤ ꯐꯠꯇꯦꯅ ꯇꯧꯕ ꯃꯦꯅꯦꯖ ꯇꯧꯅꯔꯒ ꯑꯗꯨꯗ ꯇꯧꯔꯒ ꯑꯃꯗꯨꯅ ꯈꯔꯗꯤ ꯈꯤꯇꯪ ꯊꯦꯡꯊꯕ ꯌꯥꯏꯅ
ꯍꯣꯏ ꯑꯗꯨ ꯄꯩꯁꯥꯗꯤ ꯍꯣꯏ ꯑꯗꯨ ꯄꯩꯁ ꯏꯁꯥꯗꯤ ꯑꯃꯨꯛ ꯌꯥꯝ ꯆꯥꯎꯕꯗꯤ ꯑꯣꯏꯅ ꯅꯠꯇꯕ ꯂꯨꯄꯥ ꯂꯤꯁꯤꯡ ꯇꯔꯦꯠ
ꯑꯦ ꯌꯥꯔꯦ ꯀꯩꯅꯣ ꯑꯗꯨꯕꯣ
ꯑꯗꯨꯁꯨ ꯋꯥꯕꯗꯤ ꯌꯦꯡꯉꯅꯦ ꯃꯤ ꯑꯃꯈꯛꯇꯪ ꯇꯥꯛ ꯂ ꯂꯨꯄꯥ ꯂꯤꯁꯤꯡ ꯅꯤꯄꯥꯥꯟꯅꯦ ꯑꯗꯨ ꯌꯧꯅꯦ ꯃꯤ ꯃꯣꯏꯗꯤ ꯃꯤꯁꯤ ꯌꯥꯝꯗꯣꯏꯅꯦ ꯑꯗꯨꯒ ꯂꯨꯄꯥ ꯂꯤꯁꯤꯡ ꯇꯔꯦꯠ ꯈꯛꯇꯪ ꯍꯥꯏꯌꯦ ꯑꯩꯗꯤ ꯁꯥꯎꯅꯤꯡꯕꯗ ꯂꯣꯏꯕꯅꯦ ꯍꯥꯏꯕ
ꯑꯗꯨ ꯈꯔ ꯍꯦꯟꯒꯠꯄꯤꯌꯨ ꯍꯥꯏꯅ ꯇꯥꯔꯦꯅꯦ ꯑꯗꯨꯗ
ꯍꯣꯏ ꯌꯦꯡꯉꯒꯦ ꯃꯣꯏ ꯍꯣꯔꯦꯟ ꯀꯃꯥꯏꯅ ꯇꯧꯕꯅꯣꯗꯣ ꯑꯩꯉꯣꯟꯗꯗꯤ ꯋꯥꯗꯣꯏꯅꯦ ꯍꯥꯏꯗꯤ ꯀ꯭ꯂꯥꯁ ꯑꯃ ꯂꯣꯏꯔ ꯃꯇꯨꯡꯗ ꯑꯃ ꯆꯠꯄ ꯍꯥꯏꯗꯣ ꯑꯗꯨꯝ ꯋꯥꯗꯣꯏꯅꯦꯕ ꯄꯣꯠꯇꯣ
ꯋꯥꯗꯅ ꯍꯧꯖꯤꯛ ꯄꯩꯁꯥ ꯇꯥꯟꯕ ꯀꯩ ꯂ ꯂꯝꯕꯤ ꯂꯩꯔꯤꯒꯦ
ꯑꯗꯨꯕꯨꯗꯤ ꯆꯨꯝꯕ ꯑꯩꯅ ꯑꯃꯨꯛ ꯂꯨꯗꯣꯏꯁꯤꯅ ꯑꯃꯨꯛ ꯒꯥꯔꯤ ꯏꯁꯆꯥꯗ ꯊꯧꯕ ꯆꯠꯄ ꯑꯣꯏꯔꯗꯤ ꯐꯕ ꯑꯗꯨ ꯅꯠꯇꯕꯤꯗ ꯑꯃꯨꯛ ꯀꯩꯅꯣ ꯂꯥꯏꯟꯗ ꯑꯃꯨꯛ ꯆꯠꯇꯣꯏꯅꯤꯗꯅꯀꯣ ꯑꯩꯗꯣ
ꯂꯥꯏꯟꯁꯦ ꯑꯦꯕ꯭ꯔꯤ ꯃꯤꯅꯤꯠ ꯁꯦꯀꯦꯟ ꯈꯨꯗꯤꯡꯒꯤ ꯆꯠꯄ ꯀꯩꯅꯣ ꯒꯥꯔꯤꯗꯨꯕꯣ
ꯍꯣꯏ ꯑꯗꯨꯕꯨꯗꯤ ꯕꯟꯗ ꯑꯣꯏꯗ꯭ꯔꯥ ꯂꯣꯏꯔꯦ
ꯀꯃꯥꯏ ꯀꯃꯥꯏ ꯇꯧꯔꯤꯒꯦ ꯌꯨꯝꯗ ꯂꯩꯕꯁꯤꯕꯨ ꯅꯨꯡꯉꯥꯏꯕ꯭ꯔꯣ
ꯌꯨꯝꯗ ꯂꯩꯗꯤ ꯀꯩꯗꯧꯔꯅꯤ ꯌ ꯉꯟꯊꯥ ꯑꯣꯏꯔꯅꯤ ꯋꯥꯛꯀꯤꯡ ꯆꯠꯔꯨꯔꯅꯤ ꯍꯜꯂꯛꯑꯅꯤ ꯆꯥꯏꯁꯤꯃ ꯍꯨ ꯂꯣꯛꯑꯅꯤ ꯑꯗꯨꯗꯒꯤ ꯑꯗꯨ ꯂꯣꯏꯔꯒ ꯑꯃꯨꯛ ꯇꯧꯕ ꯌꯥꯕ ꯇꯧꯔꯅꯤ ꯀ ꯇꯧꯕ ꯌꯥꯕ ꯍꯥꯏꯕꯗꯤ ꯐꯤ ꯁꯨꯕꯅꯤ ꯈꯪꯗꯦ ꯑꯗꯒꯤ ꯀꯩ ꯀꯩ ꯂꯣꯏꯁꯤꯟꯕꯅꯤ ꯈꯪꯗꯦ ꯇꯧꯔꯅꯤ ꯑꯗꯩ ꯇꯣꯝꯃꯅꯤ ꯄꯨꯡ ꯇꯔꯥꯃꯥꯊꯣꯏꯃ ꯈꯥꯏ ꯁ꯭ꯋꯥꯏꯗ ꯇꯨꯝꯃꯅꯤ ꯑꯃꯗ ꯍꯧꯒꯠꯂꯅꯤ ꯍꯧꯒꯠꯂꯕꯗꯒꯤ ꯑꯃꯨꯛ ꯍꯩꯔꯥ ꯑꯃꯨꯛ ꯆꯥꯔꯅꯤ ꯑꯁꯥꯊ ꯑꯃꯨꯛ ꯆꯥꯔꯅꯤ ꯑꯗꯩ ꯑꯃꯨꯛ ꯆꯪꯉ ꯉꯥꯛꯇꯪ ꯋꯥꯔꯅꯤ ꯄꯣꯊꯥꯔꯔꯤꯃꯨꯛ ꯇꯨꯝꯃꯅꯤ ꯑꯃꯨꯛ ꯀꯨꯝꯃꯩꯗꯩ ꯑꯃꯨꯛ ꯍꯧ
ꯅꯣꯡꯃꯒꯤ ꯔꯨꯇꯤꯟꯁꯦ ꯂꯣꯏꯕ ꯅꯥꯏꯗꯦ
ꯑꯣꯏ ꯊꯁꯤ ꯗ
ꯅꯣꯡ ꯃꯃꯤꯠꯄꯨ ꯐꯥꯏꯌꯦ ꯑꯁꯤꯗ ꯃꯃꯥꯡ ꯆꯤꯡꯒꯤꯁꯦ ꯁꯁ꯭ꯋꯥꯏꯗ ꯅꯣꯡ ꯃꯃꯤꯠ ꯐꯥꯏꯌꯦ ꯄꯂꯦꯟꯂꯣꯝ ꯁꯥꯏꯠꯁꯦ ꯅꯣꯡ ꯇꯥꯗꯧꯔꯤꯕ꯭ꯔꯥ ꯈꯪ ꯌꯥꯎꯖꯛꯁꯦ
ꯇꯥꯗꯣꯏ ꯁꯥꯏꯖ ꯑꯣꯏꯗ꯭ꯔꯣ ꯇꯥꯗꯣꯏꯅꯦ ꯉꯁꯤꯗꯤ ꯐꯖꯅ ꯉꯁꯥꯏ ꯏꯗꯤ ꯑꯗꯨ ꯃꯊꯛ ꯂꯩꯀꯥꯏꯔꯗꯤ ꯅꯣꯡ ꯐꯖꯒ ꯇꯥꯍꯧꯋꯤ
ꯎꯝ ꯑꯗꯣ ꯑ ꯈ꯭ꯋꯥꯏ ꯇꯟꯕꯁꯦ ꯅꯣꯡ ꯇꯥꯔꯀꯥꯟꯗ ꯊꯕꯛ ꯆꯠꯄꯁꯤ ꯇꯟꯕ ꯂꯩꯇ꯭ꯔꯦ
ꯁꯥꯇ ꯄꯥꯏꯔ ꯆꯠꯂꯣ ꯀꯩꯅꯣ
ꯁꯇꯤꯟ ꯚꯔꯥ ꯆꯠꯄꯗꯨꯁꯨꯅꯦ ꯁꯥꯇꯤꯟ ꯉꯄꯥꯏꯗꯕꯤ ꯆꯠꯂꯕ ꯅꯍꯥꯟꯅꯦ ꯑꯗꯨꯝ ꯑꯩꯁꯦ ꯑꯩꯒꯤ ꯇꯧꯔꯤꯕ ꯅꯨꯄꯥꯗꯨꯗ ꯍꯥꯏꯖꯤꯜꯂꯦ ꯇꯥꯃꯣ ꯑꯩꯗꯣ ꯅꯣꯡꯅ ꯂꯣꯏ ꯆꯣꯜꯂꯦ ꯁꯣꯠꯇ꯭ꯔꯤ ꯁꯣꯠꯇ꯭ꯔꯤꯕꯅꯤꯀꯣ ꯕꯁꯁꯦ ꯀꯨꯝꯊꯔꯛꯄꯒ ꯅꯣꯡꯗꯣ ꯍꯩꯊꯔ ꯂꯩꯔꯕꯅꯦ ꯑꯗꯨꯗ ꯁꯇꯤ ꯁꯇ꯭ꯔꯤꯕꯅꯦ ꯑ ꯆꯣꯠꯇ꯭ꯔꯤꯕ ꯑꯗꯣ ꯇꯥꯃꯣ ꯑꯩ ꯅꯣꯡꯅ ꯌꯥꯗ꯭ꯔꯦ ꯅꯣꯡꯅ ꯌꯥꯝ ꯆꯣꯜꯂꯦ ꯑꯗꯣ ꯉꯁꯤꯗꯤ ꯀꯀꯥꯁꯇꯣ ꯇꯧꯔꯒꯨꯅꯁꯤ ꯈꯣꯠꯁꯦꯅ ꯍꯥꯏꯔꯦ ꯑꯗꯣ ꯃꯥꯁꯨ ꯍꯣꯏ ꯍꯣꯏ ꯍꯣꯏ ꯍꯣꯏ ꯍꯥꯏꯁꯤꯜꯂꯛꯦ ꯑꯗꯨ ꯅꯨꯃꯤꯠꯇꯨꯃ ꯂꯦꯞꯄꯦ ꯑꯗꯨꯝ ꯄꯨꯔꯥ ꯅꯠꯇ꯭ꯔꯒꯗꯤ ꯀꯣꯜꯂ ꯃꯦꯠꯇꯨꯁꯨ ꯂꯣꯏꯅ ꯁꯣꯜꯂꯅꯤ ꯐꯤꯔꯣꯟꯗꯨꯁꯨ ꯁꯣꯜꯂꯅꯤ ꯆꯪꯉꯨꯀꯥꯟꯗ ꯃꯤ ꯏꯃꯨꯡꯗ ꯍꯥꯏꯗꯤ ꯆꯣꯠ ꯆꯣꯠ ꯆꯣꯠ ꯂꯥꯎꯅ ꯆꯪꯉꯨꯕꯗ ꯅꯨꯡꯉꯥꯏꯇꯦꯗꯅꯀꯣ
ꯃꯥꯏ ꯏꯇ꯭ꯔꯦꯁ ꯑꯃ ꯄꯤꯕꯤꯌꯨ ꯍꯥꯏꯒꯗ꯭ꯔꯣ
ꯃꯤꯅꯒ ꯌꯥꯝꯅ ꯀꯩꯅꯣꯒ ꯇꯧꯕꯗꯣ ꯌꯥꯝ ꯃꯤ ꯅꯨꯡꯁꯤꯒꯣꯄꯤꯕꯗ ꯌꯥꯝ ꯇꯜꯂꯦꯕ ꯍꯩꯅꯗꯦꯕ ꯑꯗꯨ ꯊꯕꯛꯇꯣ ꯑꯗꯨꯒꯤ ꯑꯗꯨꯝ ꯐꯜꯦ
ꯈꯅꯨꯡꯊꯦꯜ ꯅꯪꯒꯤ ꯑꯄꯥꯝꯕꯅꯤ ꯍꯩꯁꯤꯡꯕꯤ ꯑꯃꯗꯤ ꯑꯣꯏꯅ
ꯍꯩꯁꯤꯡꯗꯨ ꯑꯣꯏꯗꯗꯤ ꯀꯩꯅꯣ
ꯁꯣꯝ ꯆꯠꯇꯗ ꯅꯣꯡ ꯆꯣꯠ ꯍꯥꯏꯩꯟ ꯉꯝꯃꯤ
ꯁꯤꯅꯦ ꯗꯁꯥ ꯀꯜꯂꯤꯅꯦ ꯀꯩꯗꯧꯔꯒꯦ ꯍꯥꯏꯗꯤ ꯈꯔ ꯍꯥꯏꯖꯤꯟ ꯈꯣꯠꯆꯤꯟꯅ ꯇꯧꯗ꯭ꯔꯒꯗꯤ ꯍꯌꯦꯡ ꯑꯩꯉꯣꯟꯗ ꯋꯥꯒꯗꯕꯗꯣ ꯋꯥꯒꯗꯕꯗꯤ ꯀꯜꯍꯧꯔꯦ
ꯎꯝ
ꯏꯟ ꯊꯥꯕ ꯌꯥꯝ ꯆꯠꯅꯤꯡꯉꯦ ꯍꯥꯏꯕ ꯑꯇꯩ ꯀꯔꯤꯝ ꯀꯔꯤꯝ ꯈꯟꯗꯦ
ꯑꯩꯈꯣꯏ ꯉꯁꯥꯏ ꯍꯥꯏꯅꯔꯝꯃꯤꯅꯦ ꯅꯨꯡꯒ ꯑꯩꯒ ꯑꯗꯨꯗ ꯅꯪ ꯊꯥꯎ ꯌꯥꯔꯗꯦ ꯅꯪ ꯂꯥꯛꯏꯁꯤꯕꯣꯏ ꯉꯥ ꯐꯖꯅ ꯐꯅꯍꯧꯣꯏ ꯐꯕꯣꯛ ꯉꯥ ꯃꯆꯥ ꯃꯆꯥ ꯃꯆꯥ
ꯀꯗꯥꯏꯋꯥꯏꯗ ꯊꯥꯅꯍꯧꯒꯦ ꯃꯣꯏ ꯈꯣꯡ ꯃꯆꯥꯗꯨꯗ ꯊꯥꯅꯧꯕ꯭ꯔꯥ
ꯇꯨꯔꯤ ꯌꯦꯅꯅꯤꯗ
ꯁꯨꯔꯦꯟꯗ꯭ꯔ ꯑꯣ ꯑꯩꯅ ꯅꯣꯏ ꯈꯣꯡ ꯀꯩꯅꯣꯒꯤꯗꯨꯗꯤ ꯆꯦꯟꯗꯕ꯭ꯔꯣ ꯂꯧꯒꯤꯗꯣ
ꯁꯤꯟꯗ ꯍꯖꯤꯇ
ꯆꯊꯌꯥ
ꯄꯦꯟꯗꯤ ꯍꯧꯖꯤꯛꯇꯤ ꯂꯧ ꯃꯇꯤꯛ ꯉꯥꯝꯇꯨꯅꯠꯇꯦꯔ
ꯑꯣ ꯑꯩꯅ ꯑꯗꯨ ꯆꯦꯟꯕ ꯑꯣꯏꯇꯥꯔꯗꯤ ꯉꯥ ꯑꯁꯨꯝ ꯅꯣꯏ ꯃꯅꯤꯡ ꯆꯤꯡꯒꯤ ꯑꯗꯨꯏ ꯈꯣꯡꯕꯈꯩꯗꯨꯗꯤ ꯎꯀꯥꯕꯤ ꯌꯥꯝ ꯌꯥꯝ ꯂꯛꯄꯅꯦꯕ ꯑꯗꯨꯒꯤꯅ ꯍꯪꯉꯛꯏ
ꯎꯝ
ꯃꯃꯥꯡ ꯑꯃꯨꯛꯇꯪ ꯑꯩꯈꯣꯏ ꯏꯃꯥꯟꯅꯕ ꯑꯃꯒ ꯊꯥꯕ ꯆꯠꯂꯨꯏꯌꯦ ꯑꯣ ꯀꯥꯕꯤ ꯇ ꯂꯑ
ꯌꯦꯟ ꯊꯣꯡꯕ ꯑꯍꯥꯎꯕ ꯑꯃꯗꯤ ꯆꯥꯅꯤꯡꯕꯅꯤ
ꯌꯦꯟ ꯇꯗꯨꯕꯕꯤꯃ
ꯑꯗꯨꯁꯨ ꯑꯩꯅ ꯊꯣꯡꯕ
ꯃꯥꯏꯇꯦ ꯑꯃ
ꯑꯩ ꯊ ꯑꯩꯅ ꯊꯣꯡꯕꯁꯨ ꯆꯥꯗ꯭ ꯄ ꯅꯪ ꯑꯩꯅ ꯊꯣꯡꯕ ꯆꯥꯈ꯭ꯔꯗꯤ ꯈꯪꯒꯗꯕꯗꯤꯕꯅꯣ
ꯑꯗꯨꯅꯦ ꯅꯣꯡꯃꯗ ꯊꯣꯡ ꯌꯥꯕꯅꯤꯅ ꯑꯩꯉꯣꯟꯗ ꯑꯩꯉꯣꯟꯗ ꯑꯗꯨꯝ ꯊꯣꯡꯍꯜꯂꯤ ꯏ ꯃ ꯐꯝ ꯍꯥꯏꯗꯣꯛꯄ ꯇꯥꯔꯦ
ꯎꯝ ꯅꯍꯥꯟ ꯒꯤꯞꯁꯟ ꯀꯩ ꯅꯍꯥꯟ ꯑꯩꯈꯣꯏ ꯆꯤꯡꯊꯛꯇ ꯆꯥꯨꯔꯕꯗꯨ ꯀꯌꯥꯝ ꯍꯥꯎꯏꯤ ꯅꯪ ꯌꯥꯎꯗꯕ ꯌꯥ ꯈꯪꯗꯦ ꯍꯥꯎꯏ ꯍꯥꯎꯏ ꯁꯨꯃꯥꯏꯅ ꯍꯥꯎꯕ ꯑꯃ ꯆꯥꯖꯗ꯭ꯔꯤꯅ ꯃꯌꯥꯝꯁꯤ
ꯃꯥꯥꯏ ꯇꯃ ꯌꯥꯝ ꯍꯥꯎꯕ꯭ꯔ ꯕꯣꯔꯦ
ꯍꯥꯎꯈ꯭ꯔꯦ ꯍꯥꯎꯈ꯭ꯔꯦ ꯑꯩꯈꯣꯏꯗꯤ ꯃꯆꯨ ꯃꯆꯨ ꯆꯥ ꯌꯥꯝ ꯍꯥꯞꯇꯦꯌꯦ ꯑꯩꯈꯣꯏꯗꯤ ꯖꯁ ꯃꯣꯔꯣꯛꯀꯤ ꯃꯆꯨ ꯑꯣꯏꯒꯗꯕꯗꯣ ꯈꯇꯪ ꯍꯥꯞꯄ ꯂꯣꯏꯔꯦ
ꯌꯥꯝ ꯍꯥꯞꯇꯕꯤꯗ ꯊꯣꯡꯕꯁꯨ ꯍꯩꯗꯗꯣ ꯑꯩ ꯁꯨꯝ ꯍꯩꯅꯔꯣꯏꯗꯕ ꯍꯥꯏꯗꯤ ꯁꯨꯕꯥꯁꯁꯤꯁꯨ ꯀꯩꯅꯣ ꯇꯧꯋꯤꯗꯅ ꯃꯤꯡꯧ ꯄꯟꯈ꯭ꯔꯦ ꯏꯁꯄꯥꯏꯁꯤ ꯑꯗꯨꯝ ꯆꯥꯏꯗꯅꯀꯣ ꯑꯗꯨꯒꯤ ꯈꯔ ꯍꯥꯞꯄꯩ ꯈꯛꯇꯅꯦ ꯅꯍꯥꯡ ꯀꯩꯅꯣꯒꯗꯣ ꯌꯥꯝ ꯍꯥꯞꯇꯕꯅꯦ ꯑꯩꯅ
ꯀꯣꯏ ꯍꯥꯏ ꯍꯥꯇ ꯁꯨꯉ ꯍꯥ
ꯃꯔꯨ ꯃꯔꯥꯡ ꯑꯗꯨꯝ ꯕꯣꯏꯂꯔꯗꯗꯤ ꯌꯥꯗꯦ ꯍꯥꯏꯕ ꯕꯣꯏꯂꯔꯗꯗꯤ ꯗꯤꯅꯦ ꯃꯣꯏꯗꯤ ꯃꯁꯥꯒꯤ ꯀꯣ ꯃꯤꯅꯤꯠ ꯀ ꯍꯂꯂꯣ ꯃꯤ ꯀꯩꯅꯣ ꯀꯨꯟꯊ꯭ꯔꯥꯃꯨꯛ ꯍꯦꯜꯍꯜꯂꯨ ꯍꯥꯏꯕꯅꯦ ꯃꯣꯏ ꯑꯍꯥꯟꯕꯒꯤ ꯑꯗꯨꯅꯦ ꯁꯨꯃꯥꯏꯅ ꯇꯧꯕꯁ ꯁꯦ ꯑꯁꯤꯗꯅꯦꯕ ꯄꯩꯁꯥꯁꯦ ꯀꯛꯑꯦ ꯍꯥꯏꯕ ꯑꯃꯣꯏꯅ ꯁꯤꯒꯨꯝꯕ ꯃꯤꯦ ꯐꯥꯗꯕꯁꯤꯗ ꯑꯗꯨꯅ ꯈꯔ ꯈꯔ ꯍꯦꯟꯅ ꯊꯥꯔꯇꯤ ꯁꯦꯀꯦꯟ ꯍꯦꯟꯕ ꯑꯣꯏꯒꯦꯔꯥ ꯅꯠꯇ꯭ꯔꯒꯅ ꯑꯦꯂꯚꯦꯟ ꯃꯤꯅꯠꯁ ꯐꯥꯎꯕ ꯉꯥꯡꯅꯕ ꯑꯣꯏꯒꯦꯔꯥ ꯑꯗꯨꯃꯥꯏꯅ ꯉꯥꯡꯅꯗꯣꯏꯕ ꯅꯪ ꯈꯤꯇꯪ ꯂꯥꯞꯊꯣꯛꯑꯣ ꯈꯤꯇꯪ ꯏ ꯂꯩꯦ ꯃꯅꯦꯒꯤꯗꯣ ꯊꯝꯝꯕꯁꯤꯦ ꯊꯝꯃꯁꯤ
ꯎ